ꯎꯝ-ꯎꯝ ꯇꯕ꯭ꯔꫭ
ꯎꯝ
ꯑ ꯇꯕ꯭ꯔꫭ
ꯑꯣ ꯇꯥꯏꯌꯦ
ꯕ꯭ꯔꫭ
ꯍꯣꯏ ꯅꯨꯡꯉꯥꯏꯔꯤꯌꯦ
ꯅꫭꯏ ꯆꯥꯛ ꯆꯥꯕꫭꯔ
ꯍꯣꯏ ꯆꯥꯔꯦ ꯆꯁꯥꯏꯅ ꯆꯥꯈ꯭ꯔꯦꯗ
ꯀꯩꯑꯕ
ꯉꯁꯥꯏꯅ ꯑꯩ ꯆꯥꯈ꯭ꯔꯦꯕ
ꯑꯥ ꯍꯣꯏꯅꯦ ꯑꯩꯈꯣꯏꯗꯤ ꯌꯥꯝꯅ ꯉꯟ-ꯉꯟꯅ ꯆꯥꯛ ꯆꯥꯕꯅꯤꯅꯀꯣ ꯑ ꯀꯩ ꯏꯟꯖꯥꯡ ꯆꯥꯒꯦ
ꯉꯁꯤꯗꯤ ꯆꯦꯡꯒꯨꯝ ꯆꯥꯏꯌꯦ ꯑꯣ ꯎꯝ ꯎꯝ ꯅꯪꯗꯤ ꯀꯔꯤ ꯆꯕ꯭ꯔꫭ
ꯑꯩꯈꯣꯏꯅ ꯉꯁꯤ ꯃꯁꯔꯨꯝ ꯆꯥꯏ ꯃꯁꯔꯨꯝ ꯑꯣꯏꯅ ꯆꯥꯏ
ꯑꯣ ꯆꯞ ꯃꯅꯅꯤꯀꫭ
ꯎꯝ ꯀꯔꯤ ꯇꯧꯕ꯭ꯔꯥ ꯍꯧꯖꯤꯛꯇꯤ ꯐ꯭ꯔꯤꯔꯥ
ꯍꯣꯏ ꯐ꯭ꯔꯥꯏꯅꯦ ꯑꯩꯗꯤ ꯀꯅꯥꯁꯨ ꯀꯣꯜ ꯇꯧꯕ ꯌꯥ ꯑꯗꯨꯒꯤꯅꯦ ꯀꯔꯤꯒꯤꯔ
ꯑꯩꯁꯨ ꯉꯁꯥꯏ ꯅꯉꯣꯟꯗ ꯇ꯭ꯔꯥꯏ ꯑꯗꯨꯝ ꯇꯧꯋꯦꯕꯀꯣ ꯑꯗꯨꯅ ꯌꯥꯗꯕ ꯑꯗꯨꯒ ꯑꯩ ꯍꯧꯖꯤꯛ ꯇ꯭ꯔꯥꯏ ꯇꯧꯋꯦ ꯍꯣꯏ ꯑꯩꯈꯣꯏꯒꯤ ꯂꯥꯛꯁꯦ ꯐꯥ ꯃꯥꯜꯂꯦ
ꯑꫭꯡ ꯅꯪꯒꯤ ꯂꯛꯁ‌ꯦ ꯌꯥꯝ ꯐꯩꯌꯦ
ꯑ ꯅꯪꯗꯤ ꯀꯥꯏꯗ ꯂꯩꯒꯦ ꯍꯧꯖꯤꯛ
ꯄꯥꯠꯇ ꯂꯩꯌꯦ
ꯑꯣ ꯑꯣꯀꯦ ꯑꯗꯨꯗꯤ ꯑ ꯔ‌ꯦꯟ ꯂꯩꯕ꯭ꯔꯥ ꯅꯠꯇ꯭ꯔꯒ ꯀꯣꯂꯦꯖ ꯇꯝꯃꯤꯔꯥ
ꯑꯣ ꯑꯩꯗꯤ ꯀꯣꯂꯦꯖ ꯇꯧꯗꯦ ꯂꯣꯏꯈ꯭ꯔꯦ ꯑꯩ ꯌꯨꯝ ꯄꯥꯜꯂ‌ꯦ ꯑꯉꯥꯡꯅꯤ ꯑꯉꯥꯡ ꯁꯦꯟꯅꯕꯀꯣ
ꯑꯥ ꯑꯥ
ꯏꯀꯕꯒꯤ ꯅꯪꯗꯤ
ꯑꯩꯁꯨ ꯑꯩꯁꯨ ꯕ‌ꯦꯆꯂꯔꯅꯦꯕꯀꯣ ꯑꯦꯁꯨꯁꯨ ꯆꯔꯗ ꯍꯟꯗꯛ ꯀꯣꯂꯦꯖ ꯇꯝꯃꯒ ꯂꯩꯌ‌ꯦ
ꯑꯦ ꯍꯣꯏꯅ‌ꯦ ꯉꯥꯏꯌꯦ ꯁꯤꯜꯆꯔꯗꫭ ꯎꯝ ꯑꯗꯨꯗꯤ ꯑꯁꯤꯗꯒꯤ ꯃꯅꯤꯄꯨꯔꯗꯒꯤ ꯌꯥꯝ ꯂꯥꯞꯅ ꯂꯩꯕ ꯃꯥꯜ
ꯑꯥ
ꯎꯝ ꯊꯥꯖꯗꯤꯌꯦ ꯑꯗꯨ ꯂꯥꯞ ꯂꯩ ꯎꯝ ꯑꫭ
ꯍꯧꯖꯤꯛꯇꯤ ꯀꯔꯤ ꯇꯧꯔꯒꯦ ꯇꯨꯝꯕ꯭ꯔꯥ ꯅꯠꯇ꯭ꯔꯒ ꯐ꯭ꯔꯤ
ꯐꯨꯏꯗ ꯂꯩꯌꯦ ꯑ ꯇꯨꯝꯗꯤ ꯑꯗꯨꯝ ꯐꯝꯔꯒ ꯐ꯭ꯔꯤꯗ ꯐꯝꯅ ꯂꯩꯌꯦ ꯎꯝ
ꯍꯣꯏ ꯀꯔꯤ ꯀꯔꯤ ꯇꯧꯕ꯭ꯔꯥ ꯅꯪꯗꯤ ꯆꯤꯠ ꯍꯥꯏꯒꯦꯔꯥ ꯈꯪꯗꯦ
ꯍꯣꯏ ꯆꯦꯆꯦ ꯍꯥꯏꯔꯣ ꯑꯩꯗꯤ ꯀꯩꯅꯣ ꯏꯪꯈꯣꯟ ꯑꯗꯨꯝ ꯑꯉꯥꯡ ꯁꯦꯟꯅꯕ ꯑꯣꯏꯅꯀꯣ
ꯑꯥ ꯑꯉꯥꯡ ꯁꯦꯟꯅꯕꯁꯨ ꯌꯥꯝꯅ ꯋꯥꯕꯅꯤꯀꯣ ꯖꯤꯠ
ꯍꯣꯏ ꯋꯥꯕꯅꯦ ꯀꯣꯏ
ꯍꯧꯖꯤꯛꯄꯨꯗꯤ ꯅꯨꯡꯗꯥꯡꯗꯗꯤ ꯏꯪꯉꯦꯕꯀꯣ ꯅꯨꯡꯗꯥꯡ ꯑꯣ ꯅꯨꯡꯊꯤꯟꯗꯗꯤ ꯌꯥꯝ ꯁꯥꯏꯌꯦ
ꯑꯥ ꯁꯥꯔꯁꯨ ꯅꯨꯡꯁꯤꯠ ꯈꯔ ꯈꯔ ꯂꯥꯛꯑꯗꯤ ꯌꯥꯝꯅ ꯏꯪꯕꯅꯤꯅꯦ
ꯎꯝ
ꯑꯩꯈꯣꯏ ꯑꯗꯨꯋꯥꯏꯗꯨꯁꯨ ꯑ ꯑꯥꯐꯇꯔꯅꯨꯟꯗꯗꯤ ꯌꯥꯝꯅ ꯅꯨꯡꯁꯥ ꯁꯥꯏꯌꯦꯕꯀꯣ ꯑꯗꯨꯒ ꯅꯨꯡꯊꯤꯟꯗꯗꯤ ꯌꯥꯝꯅ ꯌꯥꯝ ꯀꯟꯅ ꯅꯣꯡ ꯆꯨꯋꯦꯗꯅ ꯍꯧꯖꯤꯛ ꯇꯤ ꯌꯥꯝꯅ ꯏꯪꯉꯦ ꯅꯨꯡꯉꯥꯏꯔꯦ ꯎꯝ
ꯑꯩꯈꯣꯏꯗꯗꯤ ꯑꯩꯈꯣꯏꯗꯤ ꯑꯁꯤꯗꯗꯤ ꯅꯨꯡꯗꯥꯡꯗꯅ ꯌꯥꯝ ꯏꯪꯕ ꯑꯌꯥꯝ ꯃꯔꯛ ꯃꯔꯛꯇꯥꯗꯤ ꯁꯥꯕꯁꯨ ꯂꯩꯌꯦꯗ
ꯑꯥ ꯍꯣꯏ ꯑꯁ ꯍꯥꯏꯗꯤ ꯑ ꯑ ꯗꯦ ꯇꯥꯏꯝꯗꯗꯤ ꯌꯥꯝꯅ ꯁꯥꯕꯅ
ꯎꯝ ꯗꯦꯗ
ꯍꯣꯏ ꯆꯦꯆꯦꯗꯤ ꯑꯉꯥꯡ ꯀꯩꯌꯥꯅꯣ ꯆꯦ
ꯑꯃ ꯑꯃ ꯂꯩꯔꯤꯌꯦ
ꯑꯃ ꯅꯨꯄꯥꯂꯣ
ꯍꯥ
ꯑꯉꯥꯡꯗꯣ ꯅꯨꯄꯥꯔꯥ ꯅꯠꯇ꯭ꯔꯒ ꯅꯨꯄꯤꯔꯥ ꯍꯥꯏꯕ ꯑꯥ ꯃꯁꯛ ꯌꯥꯝ ꯐꯥꯖꯔꯝꯅꯤ ꯑꯩꯈꯣꯏ ꯆꯦꯒꯤꯗꯤ ꯄꯤꯌꯦ ꯌꯦꯡꯕꯗ ꯌꯥꯝꯅ ꯐꯖꯩꯌꯦ
ꯎꯝ ꯑꯉꯥꯡꯗꯣ ꯑꯗꯣ ꯈꯪꯇꯦ ꯃꯄꯥꯟ ꯐꯖꯕꯒꯤꯔ
ꯑꯦꯍꯦꯍꯦ ꯅꯪꯁꯨ ꯌꯥꯝꯅ ꯐꯖꯩꯁꯤꯗꯤ ꯑꯩꯗꯣ ꯅꯪ ꯗꯤꯄꯤꯗ ꯆꯦꯛ
ꯑ ꯊꯦꯡꯀꯌꯨ ꯍꯥꯍꯥ ꯌꯥꯝ ꯅꯨꯡꯉꯥꯏꯌꯦ
ꯅꯪꯁꯨ ꯐꯖꯒꯗꯧ ꯃꯥꯜꯂꯦ ꯑꯟ ꯗꯤꯄꯤꯗꯣ
ꯑꯩꯈꯣꯏ ꯆꯦꯆꯦꯒꯤ ꯍꯥꯏꯗꯤ ꯂꯦꯚꯦꯜꯗꯗꯤ ꯌꯥꯎꯗꯦ
ꯑ ꯐꯖꯅꯤꯗ ꯅꯪꯒꯤꯁꯨ
ꯑꯗꯨꯗ ꯂꯩꯕꯗꯣ ꯑꯗꯨꯝ ꯅꯨꯡꯉꯥꯏꯕ꯭ꯔꯥ
ꯀꯩ ꯍꯥꯏꯕꯥ ꯆꯦ
ꯅꯣꯏ ꯅꯪꯒꯤ ꯂꯩꯐꯝꯗꯣ ꯂꯩꯕꯗꯣ ꯑꯗꯨꯝ ꯅꯨꯡꯉꯥꯏꯕ꯭ꯔꯕ꯭ꯔꯥ
ꯑꯥ ꯑꯩꯈꯣꯏ ꯆꯦ ꯑꯥ ꯅꯨꯡꯉꯥꯏꯌꯦ ꯑꯥ ꯆꯦꯆꯦ ꯑꯩꯈꯣꯏ ꯑꯩꯈꯣꯏ ꯑꯗꯨꯋꯥꯏꯗꯗꯤ ꯌꯥꯝꯅ ꯋꯦꯗꯔꯁꯨ ꯐꯥꯕꯅꯤꯅ ꯀꯣ ꯑꯗꯨꯅ ꯑꯩꯈꯣꯏꯁꯨ ꯈꯨꯟꯗ ꯂꯩꯌꯦ ꯍꯧꯖꯤꯛ
ꯑꯩ ꯑꯩ ꯈꯨꯟꯗ ꯂꯩꯌꯦ
ꯑꯦ ꯍꯧꯖꯤꯛꯔꯣ
ꯑꯥ ꯍꯧꯖꯤꯛ ꯑꯩꯈꯣꯏ ꯁꯝꯃꯔ ꯚꯦꯀꯦꯁꯟ ꯂꯩꯕꯅꯤꯅꯀꯣ
ꯑꯥ ꯑꯥ
ꯆꯠꯂꯒ ꯍꯥ ꯍꯧꯖꯤꯛꯇꯤ ꯁꯝꯃꯔ ꯕ꯭ꯔꯦꯛ ꯆꯠꯂꯤ
ꯍꯣꯏ
ꯆꯦ ꯆꯦꯁꯦ ꯃꯩꯇꯩꯥꯏ ꯂꯣ
ꯎꯝ ꯅꯠꯇꯦ ꯁꯤꯤꯡꯃꯤꯅꯦ ꯑꯩꯁꯨ ꯃꯩꯇꯩ ꯃꯥꯟ꯭ꯔꯥ
ꯑꯩꯒꯣꯟꯕ ꯃꯩꯇꯩ ꯂꯥꯅ
ꯆꯤꯡꯍꯤꯅꯦ
ꯑꯥ
ꯎ
ꯍꯌꯦꯡꯗꯤ ꯀꯔꯤ ꯇꯧꯗꯣꯏꯅꯣ
ꯍꯌꯦꯡꯗꯤ ꯈꯪꯗꯦꯗ ꯍꯌꯦꯡ ꯊꯣꯛꯄ ꯂꯥꯛꯆꯅꯤ ꯍꯌꯦꯡ ꯌꯧꯔꯀꯥꯟꯗ ꯑꯪ ꯑꯐꯪꯕꯤꯅꯦ ꯑꯩꯈꯣꯏꯅ ꯁꯨꯅꯔꯤꯁꯦ ꯗꯣ ꯊꯕꯛ ꯁꯨꯅꯤꯡꯔ ꯁꯨꯒꯅꯤ ꯁꯨꯅꯤꯡꯔ ꯇꯣꯛꯀꯅꯤ ꯑꯗꯨꯝ ꯅꯝ ꯂꯩꯗ ꯎꯝ
ꯅꯨꯡꯉꯥꯏꯔꯦꯅ
ꯊꯕꯛꯇꯤ ꯑꯗꯨꯝ ꯀꯔꯤ ꯖꯣꯕ ꯑꯣꯏꯅ ꯇꯧꯗꯕꯅꯤꯅꯀꯣ
ꯑꯍꯣꯏ ꯍꯣꯏ ꯌꯨꯝꯒꯤ ꯊꯕꯛ ꯁꯨꯕ ꯌꯥꯝ ꯌꯥꯝꯅ ꯋꯥꯏ ꯌꯥꯝꯅ ꯌꯨꯝ ꯁꯦꯡꯗꯣꯛꯄ ꯔꯨꯝ ꯁꯦꯡꯗꯣꯛꯄꯗꯗꯤ ꯌꯥꯝꯅ ꯋꯥꯏ
ꯍꯣꯏ ꯎꯝ ꯅꯪꯗꯤ ꯁꯝꯃꯔ ꯚꯦꯀꯦꯁꯟ ꯊꯣꯛꯂꯛꯄꯗꯣ ꯑꯗꯨꯃꯥꯏꯅ ꯇꯧꯕ꯭ꯔꯥ ꯑꯗꯨꯝ ꯀꯣꯏꯕ ꯆꯠꯄ ꯂꯩꯇꯕ꯭ꯔꯥ
ꯑꯩꯈꯣꯏ ꯑꯩꯈꯣꯏ ꯈꯨꯟꯗ ꯑꯗꯨꯝ ꯂꯩꯌꯦꯗ ꯍꯥꯏꯗꯤ ꯑꯩꯈꯣꯏꯁꯨ ꯊꯕꯛ ꯌꯥꯝꯅ ꯇꯧ ꯇꯩꯗꯒꯥꯥ ꯗꯗꯩ ꯇꯥꯏꯝꯗ ꯌꯥꯝꯅ ꯁꯥꯔꯀꯥꯟꯗꯅꯦ ꯑꯩꯈꯣꯏ ꯑꯗꯨꯋꯥꯏꯗ ꯁ꯭ꯋꯤꯃꯤꯡꯄꯨꯜ ꯑꯃ ꯂꯩꯌꯦꯕ ꯃꯗꯨꯨꯗ ꯆꯂꯒ ꯑ ꯁ꯭ꯋꯝ ꯇ ꯑꯣꯔꯒ
ꯎꯝ
ꯌꯥꯝꯅ ꯅꯨꯡꯉꯥꯏꯌꯦ ꯏꯁꯤꯡ ꯏꯪꯕꯒꯤꯀꯣ
ꯍꯣꯏ
ꯌꯥꯝꯅ ꯌꯥꯝ ꯅꯨꯡꯉꯥꯏ
ꯑꯩꯈꯣꯏꯒꯤꯁꯨ ꯇꯨꯔꯦꯟꯕꯨꯗꯤ ꯅꯛꯑꯦ ꯑꯗꯣ ꯑꯩꯁ ꯏꯚꯅꯤꯡꯗ ꯍ ꯂꯨꯖꯕ ꯆꯕ ꯃꯤꯅꯦ ꯍꯧꯖꯤꯛꯇ
ꯎꯝ ꯍꯟꯗꯛꯀꯤ ꯋꯦꯗꯔꯁꯦ ꯌꯥꯝꯅ ꯅꯨꯡꯉꯥꯏ ꯍꯥꯏꯕꯗꯤ ꯌꯥꯝꯅꯁꯨ ꯏꯪꯗꯦ ꯌꯥꯝꯅꯁꯨ ꯁꯥꯗꯦ ꯋꯤꯟꯇꯔꯗ ꯗꯤ ꯌꯥꯝꯅ ꯏꯪꯕꯅ ꯅꯨꯡꯉꯥꯏꯇꯦꯅ ꯑ ꯍꯧꯖꯤꯛꯇꯤ ꯑ ꯍꯧꯖꯤꯛꯀꯤ ꯋꯦꯗꯔꯗꯗꯤ ꯌꯥꯝꯅꯁꯨ ꯏꯪꯗꯦ ꯌꯥꯝꯅꯁꯨ ꯁꯥꯗꯦꯅ ꯑꯗꯨꯅ ꯑꯁꯤ ꯋꯦꯗꯔꯁꯦ ꯑꯩꯗꯤ ꯄꯥꯝꯃꯤ
ꯎꯝ ꯍꯧꯖꯤꯛꯀꯥꯟꯗꯤ ꯔꯦꯅꯤ ꯁꯤꯖꯟꯅꯤꯅ
ꯍꯣꯏ ꯅꯣꯡꯁꯨ ꯆꯨꯏ ꯋꯦꯗꯔꯁꯨ ꯐꯥꯏꯌꯦ
ꯎꯝ
ꯑꯅꯦ ꯄꯨꯟꯁꯤꯁꯦ ꯅꯣꯏꯒꯤ ꯃꯇꯝꯗꯣ ꯑꯃꯨꯛ ꯍꯟꯅꯤꯡꯈ꯭ꯔꯦ
ꯀꯂꯦꯖ ꯂꯥꯏꯐ ꯇ ꯍꯂꯤꯉ ꯍꯦ ꯔꯆꯦ
ꯍꯣꯏ ꯑꯒꯦ ꯅꯨꯡ ꯁꯤꯌꯥꯕ ꯑꯗꯨ ꯍꯧꯖꯤꯀꯥꯟꯗꯤ ꯏꯃꯥꯟꯅꯕꯤ ꯏꯃꯥꯟꯅꯕꯁꯤꯡ ꯌꯥꯝꯃꯦꯕꯀꯣ
ꯑꯥ ꯑꯗꯨꯒ ꯃꯔꯛ ꯃꯔꯛꯇ ꯄꯨꯜꯂꯒ ꯁꯤꯡꯖꯨꯒꯨꯝꯕ ꯆꯥꯕꯗꯣ ꯑꯁ
ꯍꯣꯏ ꯍꯣꯏ ꯑꯗꯨꯝ ꯀꯔꯤ ꯄꯤꯅꯤꯛ ꯆꯠꯂꯁꯨ ꯑꯗꯨꯝ ꯅꯨꯡꯉꯥꯏꯌꯦꯕꯀꯣ
ꯑ ꯍꯟꯗꯇ ꯍꯥꯏꯗꯤ ꯅꯣ ꯗꯤ ꯍꯟꯗꯛꯇꯤ ꯌꯨꯝꯗ ꯂꯩꯕꯅꯤꯅꯀꯣ
ꯎꯝ
ꯄꯨꯂꯞ ꯑꯗꯨꯗꯑ ꯑ ꯑꯈꯣ ꯆꯦ ꯅꯪꯪ ꯅꯪ ꯒ꯭ꯔꯦꯖꯨꯑꯦꯁꯟ ꯀꯥꯏꯗ ꯇꯝꯃꯤꯅꯣ
ꯑꯩꯗꯤ ꯇ꯭ꯔꯁ ꯐꯥꯎꯕ ꯇꯧꯋꯤꯗ ꯑꯁꯤꯗ ꯃꯅꯤꯄꯨꯔꯗ ꯑꯗꯨꯝ ꯇꯧꯋꯦ ꯔꯣꯖꯤꯁꯟꯒ ꯀꯥꯗ꯭ꯔꯦ ꯑꯗꯨꯝ ꯑꯩ ꯑꯥꯎꯠꯁꯥꯏꯠꯇ ꯀꯣ
ꯑꯣ
ꯇꯥꯏꯝ ꯖꯣꯔꯞ ꯑꯣꯏꯅ ꯑꯗꯨꯝ ꯇꯧꯒꯤꯕ ꯕ꯭ꯌꯨꯇꯤ ꯄꯥꯔꯂꯔꯒꯨꯝꯕꯗ ꯎꯝ
ꯌꯥꯝꯅ ꯐꯩ ꯑꯦ ꯍꯦ ꯍꯦ
ꯂꯥꯏꯂꯤꯛ ꯇꯝꯕꯁꯦꯀꯣ ꯏꯃꯨꯡꯁꯨ ꯃꯤ ꯌꯥꯝꯕꯅꯤꯅ ꯂꯥꯏꯂꯤꯛ ꯌꯥꯝ ꯇꯝꯔꯒ ꯑꯗꯨꯝ ꯊꯕꯛ ꯐꯪꯕ ꯉꯝꯃꯣꯏꯕ ꯑꯗꯨ ꯈꯜꯂꯒ ꯑꯗꯨꯝ ꯇꯝꯗꯅ ꯑꯗꯨꯝ ꯑꯩꯒꯤ ꯍꯩꯅꯕꯤ ꯖꯣꯕꯇꯣ ꯑꯗꯨꯝ ꯇꯧꯒꯤꯕꯀꯣ
ꯑꯥ ꯄꯩꯁꯥ ꯉꯟꯅ ꯑ ꯇꯥꯜꯂꯒ ꯄꯩꯁꯥ ꯄꯥꯏꯕꯗꯨꯅ ꯅꯨꯡꯉꯥꯏꯔꯦ
ꯍꯣꯏ
ꯏꯟꯇꯔꯄ꯭ꯔꯅꯔ ꯍꯥꯏꯗꯣ
ꯑꯗꯨꯃꯥꯏ ꯇꯥꯜꯂꯝꯕꯅꯤ ꯍꯧꯖꯤꯛꯇꯤ ꯌꯨꯝ ꯄꯥꯜꯂꯒ ꯀꯥꯏꯁꯨꯨ ꯆꯠꯄ ꯌꯥꯗ꯭ꯔꯦ
ꯍꯣꯏ ꯍꯧꯖꯤꯛꯇꯤ ꯑꯉꯥꯡꯁꯨ ꯂꯩꯕꯅꯤꯅ ꯀꯣ ꯆꯦ
ꯇꯨꯝ ꯂꯩꯔꯦ
ꯀꯣꯂꯦꯖ ꯂꯥꯏꯐꯁꯨ ꯅꯨꯡꯉꯥꯏꯌꯦ ꯅ
ꯎꯝ
ꯍꯧꯖꯤꯛꯇꯤ ꯃꯅꯤꯄꯨꯔꯁꯨ ꯂꯥꯟ ꯃꯌꯥꯝꯁꯦ ꯑ ꯇꯥꯞ
ꯑꯣ ꯑꯣ ꯇꯞꯅ ꯇꯥꯕꯀꯣ
ꯑ ꯑꯩꯒꯤ ꯅꯦꯠꯋꯔꯛꯁꯦ ꯐꯠ ꯇꯕ꯭ꯔꯥ ꯀꯩꯅꯣꯝ ꯇꯧꯕ꯭ꯔꯥ ꯈꯪꯗꯦ ꯑꯩ ꯀꯥꯖꯤꯟꯗꯁꯨ ꯀꯣꯜ ꯇꯧꯔꯒꯅꯦ ꯃꯣꯏꯁꯨ ꯑꯩ ꯒꯤ ꯑ ꯈꯣꯟꯁꯦ ꯌꯥꯝꯅ ꯇꯞꯅ ꯇꯥꯏꯌꯦ ꯍꯥꯏꯌꯦ
ꯎꯝ ꯉꯁꯥꯏꯕꯨꯗꯤ ꯑꯗꯨꯝ ꯀꯟꯅ ꯇꯥꯏꯌꯦ ꯍꯧꯖꯤꯛ ꯑꯩꯅ ꯍꯜꯂꯣꯑꯣ ꯍꯥꯏꯕꯗꯣ ꯑꯗꯨꯀꯥꯟꯗ ꯈꯔ ꯇꯞꯅ ꯇꯥꯕꯀꯣ
ꯑꯥ ꯑꯩꯒꯤ ꯅꯦꯠꯋꯥꯔꯛꯅ ꯈꯔ ꯐꯠꯇꯕ ꯃꯥꯜꯂꯦ ꯑꯩꯒꯤ ꯕꯦꯛꯒ꯭ꯔꯥꯎꯟꯒꯤ ꯅꯣꯏꯁ ꯁꯦ ꯌꯥꯝꯅ ꯀꯟꯕ꯭ꯔꯥ ꯆꯦ
ꯕ꯭ꯂꯦꯛ ꯀ ꯑꯥ ꯀꯩꯅꯣꯗꯥ ꯈꯔꯗꯤ ꯇꯞꯄꯦ
ꯑꯥ ꯅꯠꯇꯦ ꯑꯩꯒꯤ ꯕꯦꯛꯒ꯭ꯔꯥꯎꯟꯒꯤ ꯅꯣꯏꯁꯁꯦ
ꯑꯥ
ꯒ꯭ꯔꯥꯎꯟꯒꯤ ꯈꯣꯟ ꯍꯥꯏꯗꯤ ꯌꯥꯝꯅ ꯅꯣꯡ ꯆꯨꯕ ꯈꯣꯟꯒꯨꯝꯕ ꯇꯥꯕ꯭ꯔꯥ ꯍꯥꯏꯕ
ꯇꯥꯗꯦ
ꯑꯥ ꯑꯥ ꯑꯣ
ꯅꯣꯡ ꯆꯨꯕ꯭ꯔꯥ ꯍꯧꯖꯤꯛꯁꯦ
ꯑꯥ ꯅꯣꯡ ꯀꯟꯅꯗꯤ ꯆꯨꯗꯦ ꯑꯗꯨꯒ ꯇꯞ ꯇꯞꯅ ꯂꯤꯛ ꯂꯤꯛꯅ ꯆꯨꯕꯗꯣ
ꯎꯝ
ꯑꯗꯨꯃꯥꯏꯅ
ꯇꯥꯗꯦ
ꯑ ꯎꯝ ꯁꯤ ꯀꯣꯜ ꯂꯣꯏꯔꯒ ꯇꯨꯝꯒ ꯇ꯭ꯔꯥ ꯅꯠꯇ꯭ꯔꯒ ꯑꯀꯣꯡꯒ
ꯍꯡꯒꯦ ꯑꯩꯗꯣ ꯌꯥꯝ ꯋꯥꯠꯂꯤꯌꯦ
ꯑꯣ
ꯑꯩꯗꯤ ꯅꯨꯡꯊꯤꯟꯗꯁꯨ ꯁꯥꯡꯗꯕꯅꯤꯅꯀꯣ
ꯑꯥ ꯍꯣꯏ ꯗꯩ ꯇꯥꯏꯝꯗꯗꯤ ꯑꯉꯥꯡꯁꯨ ꯂꯩꯕꯅꯤꯅꯀꯣ ꯅꯣꯏ ꯎꯝ ꯍꯥꯏꯗꯤ ꯃꯇꯝ ꯐꯪꯗ ꯃꯥꯜꯂꯦ
ꯎꯝ ꯐꯪꯗꯤ ꯐꯪꯕ ꯑꯩꯗꯣ ꯎꯪ ꯅꯨꯡꯊꯤꯟꯗꯒꯨꯝꯕ ꯋꯥꯔꯤ ꯁꯥꯟꯅꯕꯁꯦ ꯑꯩꯗꯤ ꯁꯥꯅ ꯁꯥꯕꯒ ꯇꯟꯕ ꯑꯃ
ꯑꯥ
ꯇꯟ ꯇꯜꯂꯤꯂꯤꯌꯥꯕ
ꯑꯗꯨꯒ ꯃꯤꯁꯨ ꯄꯛ ꯀꯩꯅꯣ ꯂꯥꯏꯟ ꯂꯩꯅꯗꯦꯕꯀꯣ
ꯑ ꯑꯩꯈꯣꯏ ꯆꯦꯁꯦ ꯌꯥꯝꯅ ꯁꯣꯐ ꯏꯁꯄꯣꯀꯦꯟ ꯑꯣꯏꯕ ꯃꯥꯜꯂ ꯑꯗ ꯅꯪꯉꯣꯟꯗ ꯀꯣꯜ ꯇꯧꯕ ꯌꯥꯝꯅ ꯅꯨꯡꯉꯥꯏꯌꯦ
ꯍꯣꯏ ꯑꯗꯨꯃꯥꯏꯅ ꯂꯣꯏꯅ ꯍꯥꯏꯌꯦ ꯑꯩ ꯍꯥꯏꯗꯤ ꯋꯥ ꯉꯥꯡꯕꯁꯦ ꯄꯤꯡ ꯄꯤꯡꯅ ꯉꯥꯡꯕꯁꯨ ꯍꯩꯇꯕꯅꯦ
ꯑꯥ ꯍꯥꯏꯗꯤ ꯌꯥꯝꯅ ꯄꯤꯁꯐꯨꯜ ꯑꯣꯏꯕꯗꯣ
ꯑ
ꯌꯥꯝꯅ ꯅꯨꯡꯉꯥꯏ
ꯎꯝ ꯅꯪꯒꯂꯤ ꯁꯅꯅꯨꯡꯉꯑꯌꯦ ꯑꯗꯣ ꯎꯝ
ꯎ ꯅꯦꯛꯁ ꯗꯦꯗꯁꯨ ꯀꯣꯜ ꯇꯧꯕ ꯌꯥꯅꯤ ꯍꯥꯏꯗꯤ ꯅꯪ ꯐ꯭ꯔꯤ ꯂꯩꯔꯦ ꯀꯥꯟꯗꯅꯦ
ꯎꯝ
ꯀꯣ ꯇꯧꯕ ꯌꯥꯅꯤ
ꯍ ꯍꯣꯏ ꯅꯪꯁꯨ ꯇꯧꯔꯛꯑꯣ ꯑꯩ ꯌꯥꯔꯗꯤ ꯇꯧꯔꯛꯀꯦ ꯑꯩꯁꯨ
ꯑꯥ ꯍꯣꯏ ꯍꯣꯏꯆꯦ ꯑꯥ ꯍꯣꯏ ꯃꯇꯝ ꯂꯩꯔꯗꯤꯀꯣ ꯅꯪꯒꯤꯁꯨ
ꯍꯣꯏ ꯑꯩꯗꯤ ꯑꯌꯥꯝꯕꯗꯤ ꯃꯇꯝ ꯂꯩꯌꯦꯗ ꯑꯝ ꯍꯧꯖꯤꯛ ꯑꯉꯥꯡꯁꯨ ꯁꯝꯃꯔ ꯚꯦꯀꯦꯁꯟ